ꯑ ꯇꯥꯄ꯭ꯔꯣ ꯀꯗ ꯅ
ꯎꯝ ꯝ ꯐꯥꯎꯒ ꯂꯩ
ꯍꯒꯇ꯭ꯔꯤꯔꯤꯕꯣ
ꯐꯔꯤ ꯑꯩ ꯆꯥꯛ ꯆꯥꯔꯨꯕꯣ
ꯍꯧꯖꯤꯁꯦ ꯈꯛ ꯆꯥ ꯂꯣꯏꯔꯦ ꯑꯃꯒꯀ ꯇꯨꯝꯕꯅꯦ ꯅꯣꯡ ꯆꯨꯕꯒꯤ ꯑꯁ ꯂꯣꯏꯔꯦ ꯍꯧꯖꯤꯛꯀꯥꯟꯒꯤ ꯑꯁ ꯅꯣꯡ ꯈꯨꯆꯨꯁꯦ ꯑ ꯑꯗꯨꯁꯨ ꯀꯅꯦ ꯑꯁꯤꯁꯤ ꯁꯦ ꯌꯦꯟ ꯆꯥꯏ
ꯋꯥ ꯋꯥ ꯑꯔ ꯍꯥꯏꯔꯗꯤ
ꯎ ꯅꯣꯏꯗꯤ ꯊꯣꯡꯉꯕꯣ
ꯊꯃꯨ ꯂꯔ ꯍ
ꯀꯔꯤ ꯏꯟꯖꯥꯡ ꯊꯣꯡꯒꯦ ꯅꯣꯏꯗꯤ
ꯀꯪ ꯁꯋꯥꯏꯅꯦ
ꯀꯪꯁꯥꯁꯤ ꯍꯥꯕꯅꯦ
ꯍ ꯑꯝ
ꯁꯤꯗꯤ ꯂꯩꯒꯗ꯭ꯔꯣ ꯀꯥꯏꯁꯤ ꯇꯣꯏꯩꯅꯣ
ꯑꯩꯕꯨꯗꯤ ꯍꯥꯡꯅꯗ ꯑꯩ ꯊ ꯂꯩꯕꯅꯦ
ꯆꯥꯛꯇꯤ ꯆꯥꯔꯕꯣ
ꯆꯥꯗꯔꯤꯌꯦ
ꯑꯣ
ꯅꯣꯏꯗꯗꯤ ꯇꯧꯅꯣ ꯆꯨꯔꯒ ꯑꯩꯈꯣꯏꯗꯤ ꯅꯣꯡ ꯃꯥꯁꯨ ꯆꯨꯗꯦ
ꯑꯍ ꯉꯔꯥꯡꯁꯨ ꯆꯨꯑꯦ ꯉꯁꯤ ꯑꯩꯁ ꯍꯧꯖꯤꯛꯀꯥꯟꯒꯤ ꯑꯁ ꯅꯣꯡ ꯈꯨꯠꯆꯨꯁꯦ ꯐꯤꯔꯣꯝꯒꯁꯦ ꯇꯪꯕ ꯉꯝꯗ꯭ꯔꯦ ꯅꯝꯊꯤꯅ ꯂꯣꯏꯔꯦ
ꯍꯥꯎꯗ ꯂꯣꯏ ꯂ ꯂꯒ ꯊꯈꯔꯣ
ꯎ ꯁꯦ ꯑꯣ ꯁꯨꯔꯨꯁꯨꯀꯣ ꯐꯥꯎ ꯃꯐꯝꯗꯣ ꯂꯩꯗ꯭ꯔꯦꯕ ꯑꯗꯨ ꯑꯣꯏꯕꯒꯤ ꯑꯗꯨꯝ ꯔꯨꯝꯗ ꯄꯨꯔꯥ ꯐꯦꯟꯅ ꯊꯥ ꯊꯥꯔꯒ ꯂꯩꯔꯦ ꯅꯣꯡ ꯆꯨꯝꯕꯥ ꯅꯣꯡ ꯁꯥ ꯊꯣꯛꯇꯦ ꯅꯣꯡ ꯆꯨꯗꯕꯅ ꯍꯦꯟꯅ ꯅꯨꯡꯉꯥꯏꯕꯅꯤ ꯅꯣꯡ ꯆꯨꯕꯒꯤ ꯐꯤꯔꯣꯜ ꯁꯨꯕꯒꯤ ꯃꯅꯝꯗꯣ ꯑꯗꯨꯝ ꯊꯤꯕꯅꯤ ꯑꯗꯣ ꯂꯤꯠꯄꯁꯨ ꯅꯨꯡꯉꯥꯏꯇꯦ ꯑꯃꯨꯛꯀ ꯅꯣꯡ ꯅꯨꯃꯤꯠ ꯊꯣꯛꯑꯗꯤ ꯑꯗꯨꯝ ꯂꯤꯠꯄ ꯅꯨꯡꯉꯥꯏꯕ
ꯎꯝ ꯑꯩꯈꯣꯏꯗꯤ ꯀꯩꯅꯣ ꯅꯣꯡꯗꯤ ꯑꯗꯨꯝ ꯃꯝꯃꯦ ꯑꯗꯨꯕꯨ ꯃꯖꯩ ꯁꯨꯔꯗꯤꯦ ꯎꯝ
ꯑ ꯅꯣꯏꯔꯣꯝꯗ ꯑꯃꯨꯛꯀꯆꯣꯗ ꯏꯁꯤꯡꯗ ꯂꯣꯏ ꯊꯨꯝꯗꯅꯤ
ꯑꯗꯨꯗ ꯐꯠꯇ꯭ꯔꯣ ꯋꯥ
ꯇꯟ꯭ꯔꯣꯗꯣ ꯅꯣꯏꯔꯣꯝꯗꯗꯤ ꯑꯗꯨꯝ ꯑꯗꯨꯝ ꯏꯁꯤꯡꯗꯣ ꯆꯪꯂꯛꯄ꯭ꯔꯣ ꯅꯣꯡ ꯆꯨꯔꯗꯤ
ꯈꯪꯗꯦ ꯆꯪ ꯆꯪꯗꯤ ꯍꯥꯏꯕꯒꯨꯝ꯫ ꯆꯪꯗꯦ ꯍꯥꯏꯕ꯭ꯔꯣ꯫ ꯈꯪꯗꯦ-ꯈꯪꯗꯦ ꯑꯩꯗꯤ꯫ ꯂꯥꯁ ꯏꯌꯔꯗ ꯂꯩꯇꯕꯩꯅꯤ꯫
ꯑꯣ ꯑꯁ ꯑꯩꯈꯣꯏꯔꯣꯝꯗ ꯑꯩꯁ ꯅꯣꯡ ꯆꯨꯈ꯭ꯔꯗꯤ ꯑꯦꯁ ꯆꯠꯊꯣꯛ ꯇꯠꯁꯤꯟ ꯅꯨꯡꯉꯥꯏꯇꯦ꯫ ꯑꯩꯈꯣꯏꯒꯤ ꯄ꯭ꯂꯦꯒ꯭ꯔꯥꯎꯟ ꯃꯅꯥꯛꯇꯣ ꯑꯁ ꯂꯥꯏꯁꯪ ꯆꯅꯤꯡꯉꯥꯏ ꯐꯥꯎ ꯐꯧꯂꯦ ꯇꯟꯕꯅꯦ ꯏꯁꯤꯡ ꯂꯣꯏ ꯊꯣꯛꯄꯒꯤꯀꯣ ꯀꯩ ꯋꯥꯏ꯫
ꯑꯗꯨꯝ ꯂꯩꯒꯤꯔꯣ ꯌꯨꯝꯗ꯫
ꯂꯩꯒꯅꯦ ꯎꯝ ꯅꯣꯡ ꯆꯨꯅ ꯄꯔꯦꯗꯦ꯫
ꯑꯗꯨ ꯃꯩꯗꯤ ꯂꯛꯑꯝꯅꯤ ꯂꯥꯛꯄ꯭ꯔꯣ꯫
ꯃꯩꯗꯤ ꯂꯥꯛꯑꯦ ꯑꯗꯨꯝ ꯃꯩꯗꯤ ꯑꯁ ꯇꯨꯜꯇꯤꯐꯣꯔ ꯕꯥꯏꯁ꯫
ꯅꯨꯪꯉꯥꯏꯔꯝꯅꯤ ꯗꯨꯗꯤ ꯫
ꯃꯩꯒꯤꯗꯤ ꯋꯥꯗ꯭ꯔꯦ꯫
ꯅꯣꯡ ꯆꯨꯔꯨꯔꯦ ꯃꯩꯂꯛꯑꯦ ꯑꯗꯨꯗꯤ꯫
ꯑ ꯐꯣꯟ ꯑꯃꯨꯛꯀ ꯃꯂꯦ ꯑꯁ ꯅꯨꯡꯉꯥꯏꯕꯗꯣ꯫
ꯀꯩꯅꯣ ꯄꯨꯔꯤꯒꯨꯝꯕ ꯁꯦꯝꯃꯒ ꯆꯥꯑꯣ꯫ ꯅꯣꯡ ꯆꯨꯏ꯫
ꯆꯥꯃꯟꯃꯩ ꯃꯥꯏ ꯌꯥꯗ꯭ꯔꯦ꯫ ꯃꯨꯔꯣꯛ ꯀꯨꯝꯕ ꯆꯥ ꯃꯟꯕꯩ꯫ ꯥꯏ꯫
ꯑꯁꯤ ꯑ ꯆꯦꯡꯒꯤ ꯑ ꯀꯩꯅꯣ꯫ ꯇꯧꯔꯒ ꯑꯗꯨ ꯆꯥꯎꯅ꯫ ꯀꯔꯤꯔꯣ ꯑꯁꯤ ꯕꯅꯅꯥ ꯂꯤꯐꯀꯤ ꯀꯩꯅꯣꯗ ꯇꯧ꯫
ꯑꯣ-ꯑꯣ ꯏꯁꯤꯡꯗ ꯐꯨꯠꯂꯒ꯫ ꯍꯞꯄ ꯇꯨꯔꯅ ꯍꯥꯏꯕꯗꯣ ꯑꯣ ꯍꯥꯎꯋꯦ ꯑꯗꯨꯁꯨ꯫ ꯍꯥꯎꯕꯒꯤ ꯃꯈꯜ ꯑꯃꯅꯤꯅꯦ꯫
ꯆꯥꯕꯁꯨꯀꯣ ꯃꯤ ꯁꯨꯔꯗꯤ ꯆꯥꯕ ꯅꯨꯡꯉꯥꯏ ꯃꯤ ꯑꯃ ꯑꯅꯤꯗꯤꯀꯣ ꯊꯕꯛꯇꯣ꯫ ꯇꯜꯂꯤꯕ ꯑꯗꯨꯒ꯫ ꯆꯥꯕ ꯀꯟꯗ ꯊꯕꯛ ꯂꯣꯏ ꯇꯧꯔꯦ ꯈꯔ ꯐꯩ ꯅꯠꯇ꯭ꯔꯒ ꯃꯤ ꯑꯃ꯫ ꯇꯧꯕꯅꯤ ꯑꯃ ꯇꯧꯗ꯭ꯔꯁꯨꯀꯣ꯫ ꯅꯨꯡꯉꯥꯏꯕꯅꯤ ꯗꯨꯁꯨ꯫ ꯇꯟꯗ꯭ꯔꯣ ꯅꯣꯏ꯫
ꯈꯪꯗꯦ ꯑꯩ ꯆꯦ ꯈꯣꯏꯒ ꯑꯗꯨꯝ ꯄꯨꯔ ꯇꯧꯕꯅꯤꯅ ꯫ ꯑꯗꯨꯗꯤ ꯈꯪꯗꯦ꯫ ꯆꯥꯁꯦ ꯍꯥꯏꯔꯗꯤ ꯑꯗꯨꯝ ꯌꯥꯎꯋꯀꯣ꯫
ꯑꯗꯤ
ꯑꯦ ꯍꯩꯅꯧꯁꯦ ꯀꯩꯅꯣ ꯃꯨꯟꯕ꯭ꯔꯥ ꯈꯪꯗꯦꯌꯦ ꯁꯤ꯫ ꯌꯦ ꯑꯩꯣꯏꯟꯒꯤ ꯍꯩꯅꯧꯗꯣꯈ꯭ꯔ ꯃꯣꯏꯟꯕ ꯍꯧꯔꯕꯣ
ꯑꯂ ꯑꯃꯨꯛꯀ ꯂꯣꯏꯗꯧꯔꯦ ꯃꯃꯥꯟꯕꯒꯦ ꯆꯥ ꯂꯣꯏꯗꯧꯔꯦ ꯕ
ꯊꯨꯏ ꯍꯥꯏꯦ
ꯑꯦ ꯃꯨꯟꯕ ꯍꯦꯟꯅ ꯆꯥꯅꯤꯡꯗꯦ ꯑꯁ ꯎ ꯃꯨꯟꯗꯕꯤꯗꯣ ꯑꯗꯨꯗꯣ ꯍꯦꯟꯅ ꯍꯥꯎꯋꯦ ꯁꯤꯟꯕꯗꯣ ꯁꯤꯟꯕ ꯀꯥꯟꯅ ꯆꯥꯕꯗꯣ ꯍꯦꯟꯅ ꯍꯥꯎꯋꯦ ꯃꯣꯔꯣꯛꯀ ꯃꯦꯠ ꯅꯀꯣ ꯑꯁ ꯍꯪꯒꯥꯝ ꯍꯒ ꯇꯧ ꯆꯕꯣ ꯃꯤ ꯈꯔꯗꯤ ꯍꯪꯒꯥꯝꯍꯤ ꯄꯝꯗ ꯍꯥꯏ ꯍꯥꯏꯗꯤ ꯄꯝ ꯃꯒꯥ ꯃꯏꯗ
ꯑꯩꯗꯤ ꯍꯪꯒꯥꯝ ꯃꯍꯤꯗꯣ ꯀꯩꯅꯔꯣ ꯈꯔ ꯏꯁꯤꯡ ꯊꯥꯎꯔꯛ ꯑꯗꯨꯁꯨ ꯍꯥꯎꯋꯦꯍꯦ ꯑ ꯍꯤꯟꯖꯥꯡ ꯍꯥꯎ ꯇꯕꯣ ꯀꯨꯝꯕ ꯎꯝ ꯑꯗꯨ ꯃ ꯑꯗꯨ ꯍꯋꯦ
ꯃꯀꯝ ꯑꯗꯨ
ꯑꯣ ꯎꯝ
ꯃꯤ ꯈꯔ ꯆꯥꯅꯤꯡꯗꯕ ꯃꯁꯨ ꯌꯥꯔ ꯍꯪꯒꯥꯝ ꯃꯍꯤ ꯍꯪꯒꯥꯝ ꯃꯍꯤ ꯇꯧꯗꯦ ꯃꯣꯔꯣꯛ ꯁꯥꯕꯅ ꯍꯦꯟꯅ ꯍꯥꯎꯋꯦꯀꯣ ꯃꯔꯣꯔꯣꯛ ꯁꯥꯗꯕꯗꯣ ꯍꯥꯎꯇꯦ
ꯍꯥꯎ ꯇ° ꯍ
ꯑꯩꯗꯤ ꯍꯋꯥꯏꯖꯥꯔꯁꯨ ꯄꯥꯝꯃꯤ ꯃꯤꯗꯤ ꯄꯥꯝꯗꯦ ꯍꯥꯏ
ꯄꯥꯃꯤꯗꯥ
ꯍꯥꯎꯋꯦꯀꯣ ꯍꯕꯖꯥ
ꯎꯝ ꯅ ꯍꯥꯟꯗꯣ ꯀꯩꯅꯣ ꯂꯥꯁ ꯌꯔ ꯑꯣꯏꯔꯕꯅꯦ ꯑꯩꯈꯣꯏ ꯌꯥꯝ ꯆꯥꯕꯅꯤꯗ ꯀꯩꯅꯣ ꯑꯩꯈꯣꯏ ꯏꯃꯥꯗꯣ ꯀꯩꯅꯣ ꯂꯧꯗ ꯈꯔ ꯊꯝꯕꯀꯣ ꯑꯗꯨꯒ ꯄꯨꯔꯛꯑꯀꯥꯟꯗ ꯎꯝ ꯁꯤ ꯉꯒꯥꯥꯔꯤꯗꯣ ꯆꯥꯅꯤꯡꯗꯦ ꯍꯥꯏꯔꯒ ꯀꯣ ꯀꯩꯄꯗꯥ
ꯑ
ꯍꯋꯥꯏ ꯆꯥꯔꯒꯗꯤ ꯑꯗꯨꯝ ꯆꯥꯕꯅꯤꯗ
ꯉꯥꯔꯤꯗꯒꯤ ꯍꯋꯥꯏꯖꯥꯔ ꯍꯥꯎꯋꯏꯀꯣ
ꯎꯝ ꯍꯋꯥꯏꯖꯥꯔ ꯍꯥꯎꯕꯁꯨ ꯍꯥꯎꯋꯦꯀꯣ
ꯎ ꯌꯥꯝ ꯐꯥꯎꯅ
ꯑꯗ ꯑꯗꯨꯁꯨ ꯑ ꯑꯗꯨ ꯀ ꯀꯩꯅꯣ ꯃꯦꯕꯨꯁꯨ ꯃꯣꯔꯣꯛ ꯁꯥꯗ꯭ꯔꯗꯤ ꯑꯩꯗꯤ ꯍꯥꯎꯗꯦꯗ ꯃꯣꯔꯣꯛ ꯁꯥꯔꯗꯤ ꯆꯥꯛ ꯌꯥꯝ ꯆꯪꯉꯤ
ꯍꯤꯟꯖꯥꯡ ꯍꯥꯏꯗꯨꯁꯨ ꯑꯩꯗꯤꯀꯣ ꯍꯋꯥꯏꯖꯥꯔꯗꯣ ꯑꯗꯨꯝ ꯃꯦꯠꯂꯒ ꯎꯝ ꯏꯁꯤꯡ ꯌꯥꯝ ꯍꯥꯞ ꯄꯨꯛ ꯀꯣ ꯀꯔꯤ ꯀꯔꯤ ꯃꯅꯥꯅꯣ ꯇꯧꯔꯒ ꯇꯣꯠꯄꯗꯣ ꯐꯥꯎ꯭ꯔꯦ ꯑ ꯍꯥꯋꯥꯏꯖꯔ ꯍꯥꯎꯕꯖꯦ ꯌꯥꯝ ꯍꯥꯎꯕꯅꯦ
ꯑꯗꯨꯒ ꯁꯤ ꯀꯔꯤꯅꯣ ꯁꯧꯒ꯭ꯔꯤꯒꯤ ꯑꯃ ꯂꯩꯕꯗꯣ ꯃꯥꯒꯤ ꯁꯤꯠ ꯍꯋꯥꯏꯖ ꯍ ꯀꯩꯅꯣ ꯑꯗꯨꯝ ꯍꯋꯥꯏꯖꯥꯔꯒꯅ ꯑꯗꯨ ꯃ ꯇꯧ ꯑꯗꯣ ꯑꯗꯨꯁꯨ ꯍꯥꯎꯋꯦ ꯑꯩꯗꯤ ꯑꯗꯨꯕꯨ ꯑꯩꯈꯣꯏ ꯈꯨꯅꯗꯤ ꯑꯗꯨꯃꯥꯏꯅ ꯄꯥꯛ ꯇꯧꯗꯦꯀꯣ ꯑꯗꯨꯗꯣ
ꯎꯝ ꯑꯗꯣ ꯁꯧꯔꯦꯒꯤ ꯍꯋꯥꯏꯖꯥ ꯃꯔꯣꯗꯨ ꯑꯗꯨꯁꯨ ꯀꯣ ꯍꯥꯎꯕꯒꯤꯗꯤ ꯌꯥꯝ ꯍꯥꯎꯕꯅꯦ
ꯎꯝ
ꯍꯥꯇꯕꯒꯤ ꯊꯣꯡꯕꯗꯣ ꯍꯩꯇꯗꯗꯤꯀꯣ ꯌꯥꯝ ꯍꯥꯎꯇꯕꯅꯦ ꯑꯗꯨꯗꯣ ꯍꯦꯟꯅ
ꯑꯣ
ꯖꯒ ꯊꯣꯡ ꯃꯤꯁꯤꯅ ꯍꯥꯏꯕꯗꯨꯕꯨ ꯑꯁꯥꯎꯕꯅꯦ
ꯈꯨꯟꯒꯤ ꯃꯤꯁꯤꯅꯦꯈꯛ ꯈꯪꯗꯧ ꯃꯥꯜꯂꯦꯗ
ꯑ ꯑꯗꯨ ꯊꯣꯡꯕꯗꯣ ꯐꯖꯅ ꯍꯥꯏꯗꯧ ꯃꯥꯜꯂ
ꯑꯗꯨꯗ ꯇꯧꯗꯣ ꯀ ꯈꯪꯗꯦ ꯏꯗ
ꯑꯆꯧꯕꯗ ꯑꯆꯧꯕ ꯉꯥꯛꯅꯦ ꯑꯩꯈꯣꯏ ꯈꯨꯟꯅ ꯇꯧꯔꯤꯁꯦ
ꯑꯥ꯫
ꯑꯗꯨ ꯍꯋꯥꯏꯖꯥ ꯑꯃꯨꯕꯗꯣ ꯑꯗꯣ ꯐꯨꯠꯄ ꯂꯣꯏꯔꯒ ꯑꯃꯨꯛꯀ ꯁꯨꯔꯤꯅꯦ ꯍꯥꯏꯌꯦ ꯑꯗꯨꯃꯥꯏꯅ ꯁꯨꯏꯦ ꯍꯥꯏꯌꯦ ꯑꯗꯨꯗꯒꯤ ꯑꯗꯨꯝ ꯁꯨ ꯍꯦꯟꯅꯥ ꯍꯥꯎ ꯋꯦ ꯂꯣꯏꯅꯥ ꯍꯥꯑꯣꯏꯗ ꯍꯑꯋꯥꯏꯖꯔꯗꯤ꯫
ꯂꯣꯏꯅꯥ ꯍꯥꯎꯏ ꯑꯁꯦꯡꯕ꯫
ꯍꯤꯖꯥꯡ ꯍꯥꯞ ꯁꯨ ꯍꯋꯥꯏ ꯂꯩꯔꯗꯤ ꯗꯨꯝ ꯆꯥꯕ ꯌꯥꯔꯦ꯫
ꯑꯁꯤ ꯀꯩꯅꯣ ꯀꯔꯤ ꯑꯃ ꯃꯅꯥ ꯑꯃ ꯂꯩꯕꯗꯣ ꯀꯟꯗꯦꯅ ꯍꯥꯏꯕ꯭ꯔꯣ
ꯑ ꯑꯣ ꯈꯪꯉꯦ - ꯈꯪꯉꯦ꯫
ꯑꯗꯨ ꯆꯉꯜꯗ ꯐꯪꯉꯨꯗꯣ ꯑꯗꯨ ꯑꯗꯨꯒꯤ ꯁꯒꯦꯝꯗꯨꯁꯨ ꯑꯁ ꯍꯥꯎꯏꯍꯦ ꯑꯩꯒꯤꯗꯤ ꯍꯣꯏ ꯖꯥꯔ ꯊꯝꯃꯗꯤ
ꯐꯕ ꯉꯥꯛꯇꯅꯦ ꯍꯤꯡꯅꯀꯣꯂꯣꯁꯨ ꯍꯕꯅꯦ
ꯎꯝ ꯍꯥꯥꯎꯇꯦ꯫
ꯇꯨꯝ ꯃꯅꯥꯗ ꯍꯦꯛ ꯍꯦꯛꯑ ꯑꯩꯈꯣꯏꯅ ꯀꯣꯠꯂꯒ ꯆꯥꯕꯁꯨ ꯍꯥꯎꯕꯅꯦꯕ꯫
ꯑ ꯍꯣꯏ- ꯍꯣꯏ ꯑꯗꯨ ꯑ ꯍꯥꯎꯏ ꯎꯝ꯫
ꯍꯥꯎꯕꯅꯦ ꯑꯍꯥꯎꯕ ꯉꯥꯛꯇ ꯈꯥꯡꯉꯦ ꯇꯜꯂꯦ
ꯑꯍꯥꯎꯕ ꯆꯥꯃꯟꯕꯒꯤ ꯅꯣꯢꯁꯨ ꯅꯣꯏꯔꯛꯇꯦ ꯃꯤ ꯒꯨꯝꯅ ꯍꯧꯖꯤꯛꯀꯥꯟꯗꯤ ꯅꯣꯏꯈꯔ꯭ꯦꯗꯥ ꯑꯩꯁꯨ ꯅꯥꯍꯟꯒꯗꯤ ꯃꯅꯤꯗ꯭ꯔꯦ꯫
ꯊꯖꯗꯦꯗ ꯑꯩꯗꯤ
ꯑꯁ ꯍꯪ ꯉꯣ ꯅꯥꯃꯥ ꯅꯥꯃꯟ ꯍꯥꯟꯅꯕꯤ ꯑꯃꯗꯨꯗ ꯑꯩ ꯑꯩ ꯅꯣꯏꯕ꯭ꯔꯥ ꯀ ꯀꯪꯕ꯭ꯔꯥ ꯍꯪꯉꯨ ꯫
ꯍꯪꯉꯣ ꯑꯩ ꯅꯣꯏꯕꯔꯥ ꯄꯤꯛꯄ꯭ꯔ ꯍꯥꯏ
ꯂꯥꯛꯑꯒ ꯌꯦꯡꯕ ꯇꯥꯔꯦ ꯍꯪꯗꯔ꯭ꯁꯨ
ꯅꯣꯏ ꯂꯥꯕꯗ ꯀ ꯀꯔꯤ
ꯐꯠꯇꯕ꯭ꯔꯥ ꯍꯧꯖꯤꯛꯀꯥꯟ ꯑ ꯀꯔꯤ ꯃꯊꯛꯇ
ꯑꯩ ꯍꯧꯖꯤꯛ ꯀꯥꯟ ꯆꯠꯇꯔꯦ꯫
ꯅꯣꯏ ꯇꯧꯗꯤ ꯇꯧꯕ꯭ꯔꯣ?
ꯇꯋꯦ ꯅꯍꯥꯅꯦ ꯆꯂꯦ ꯑꯦꯗ ꯫
ꯑꯣ꯫
ꯍꯧꯁꯨꯀꯥꯟꯅꯤ ꯆꯥꯠꯇꯔꯦ ꯑꯗꯨꯝ ꯂꯩ ꯎꯝ꯫
ꯊꯕꯤꯒꯨꯝꯕ ꯊꯣꯛꯄ ꯃꯇꯝꯗꯅꯦ ꯑꯩ ꯗꯤ ꯆꯠꯅꯤꯡꯑꯦ
ꯑꯧ ꯆꯨꯖꯥꯛꯀꯨꯝꯕꯗꯣ
ꯎ
ꯑꯩꯅ ꯆꯨꯖꯥꯛꯇꯣ ꯕ꯭ꯂꯣꯛꯀꯤꯗꯣ ꯍꯥꯎꯇ ꯑꯩꯈꯣꯏꯒꯤ ꯑꯃ ꯂꯥꯏꯔꯤꯛ ꯅꯥ ꯄꯤꯑꯒ ꯌꯥꯝ ꯊꯨꯝꯕꯗꯣ
ꯎꯝ
ꯑꯁ ꯑꯗꯨꯗꯣ ꯍꯥꯎꯋꯤ ꯃꯆꯨ ꯃꯆꯨꯗꯣ ꯌꯥꯕꯗꯣ
ꯎꯝ ꯎꯝ
ꯄꯥꯝꯃꯦ ꯆꯥꯅꯤꯡꯉꯦ ꯍꯧꯖꯤꯛ ꯑꯃꯨꯛꯀ ꯅꯣꯡ ꯇꯥꯞꯀꯤ ꯐꯨꯠꯂꯒ ꯀꯣ ꯑꯁ ꯃꯩꯒꯤ ꯃꯅꯥꯛꯇ ꯐꯝꯃꯒ ꯆꯥꯕꯗ ꯑꯍꯥꯕ ꯉꯥꯛꯇꯪ ꯈꯪꯕꯒꯤ ꯌꯥꯗ꯭ꯔꯦ
ꯍ ꯍ ꯎ ꯄꯔꯦ ꯑꯗꯨꯗꯤ